ꯍꯜꯂꯣ
ꯑ ꯇꯕ
ꯑꯥꯎ
ꯀꯩꯗꯧꯔꯤꯅꯣ
ꯀ ꯇꯧꯗꯦꯗꯁꯤ ꯂꯪꯕꯤ
ꯁꯁꯨ ꯀꯩꯝꯇ ꯇꯧꯗꯦ ꯁꯨꯝ ꯂꯩꯌꯦꯦ
ꯀꯥꯗ ꯂꯩꯔꯣ
ꯍꯣꯏ ꯂꯩꯌꯦꯦ ꯆꯥꯛ ꯆꯥꯔꯕꯣ
ꯄꯥ ꯀ ꯆ꯭ꯔꯗ ꯅꯁꯦ
ꯑꯁ ꯑꯩꯁꯨ ꯆꯥꯗ꯭ꯔꯤ ꯊꯣꯡꯐꯥꯎ ꯊꯣꯡꯗ꯭ꯔꯦ
ꯈꯨꯠꯁꯥꯁꯤꯗ ꯀꯩꯝ ꯆꯥꯅꯤꯡꯕꯣ ꯑꯝꯇ ꯄꯣꯛꯁꯦꯗ
ꯑ ꯉꯁꯤꯗꯣ ꯅꯣꯡ ꯆꯨꯏꯕꯀꯣ ꯑꯌꯨꯛꯇ ꯑꯗꯨꯒꯤ ꯉꯁꯤꯗꯤ ꯌꯥꯝ ꯏꯪꯅ ꯆꯤꯛꯅ ꯑꯁ ꯑꯁ ꯅꯨꯡꯉꯥꯏꯌꯦ ꯉꯁꯤꯗꯤ
ꯏ ꯍꯥꯎꯕ ꯑꯃꯆꯥꯥꯊꯣꯛꯑ ꯑꯗꯨꯗꯤ ꯊꯥꯎ ꯉꯧꯈꯠꯂꯒ
ꯉꯁꯤꯗꯤ ꯈꯔ ꯅꯣꯡ ꯆꯨꯕꯒꯤꯀꯣ ꯑꯌꯨꯛꯇ ꯑꯗꯣ ꯈꯔ ꯏꯪꯉꯦ ꯑꯗꯣ ꯑꯪ ꯉꯔꯥꯡ ꯅꯍꯥꯟ ꯍꯥꯏꯗꯤ ꯁꯤꯒꯦ ꯇꯧꯋꯦ ꯉꯁꯤꯗꯤ ꯈꯔ ꯐꯌꯦ
ꯑ
ꯑꯗꯨꯜꯂꯗꯤ ꯅꯨꯡꯁꯥ ꯊꯣꯛꯄ꯭ꯔꯥ
ꯑꯁꯁꯥꯏꯗꯗꯤ ꯈꯨꯨꯁꯍꯥꯅꯤꯗ
ꯑꯣ ꯑ ꯑꯩꯈꯣꯏꯗꯤ ꯑꯦ ꯇꯧꯔꯣ ꯇꯧꯔꯣ ꯇꯧꯔꯣ ꯑꯩꯈꯣꯏꯗꯤ ꯉꯧꯅꯤꯡꯗ꯭ꯔꯦ ꯃꯨꯔꯁꯨ ꯏꯪꯉ ꯐꯝꯅꯤꯡꯉꯦ
ꯅꯪ ꯉꯧꯗꯤ ꯉꯧꯊꯣꯛꯑꯝꯃꯅꯤ ꯑꯗꯨ ꯂꯩꯕꯗꯒꯤ
ꯍꯣꯏ ꯈꯔꯕꯨꯗꯤ ꯉꯧꯏꯤꯀꯣ ꯪ ꯈꯪꯗꯦ ꯅꯪ ꯉꯧꯕꯗꯤ ꯍꯣꯏ ꯈꯔꯕꯨꯗꯤ ꯑ ꯑꯗꯨꯒ ꯑꯗꯨꯗ ꯂꯩꯕ ꯃꯇꯝꯗꯨꯒ ꯑꯁꯤꯒꯗꯤ ꯈꯔ ꯍꯣꯏ ꯈꯤꯇꯪ ꯉꯥꯟꯊꯣꯛꯧꯕ ꯍꯥꯏꯕ ꯇꯥꯔꯦꯀꯣ ꯑꯗꯨꯗꯤ ꯈꯥ ꯇꯧꯕꯀꯣ ꯑꯁ ꯁꯥꯕꯗꯤ ꯍꯥꯏꯔꯨꯅꯨꯗꯪ ꯀꯌꯥꯃꯨꯛ ꯁꯕꯅ
ꯁꯥꯔꯁꯨ ꯉꯧꯕ ꯉꯧꯊꯣꯛꯑꯗꯤ ꯌꯥꯔꯦ
ꯑꯦ ꯅꯣꯏ ꯁꯤꯅ ꯆꯪꯉꯗꯦ ꯈꯪꯉꯅꯤꯌꯣ ꯉꯧꯤꯅꯕꯅꯦ ꯃꯨꯔꯨꯔꯒ ꯐꯝꯃꯤꯈ꯭ꯔꯕꯅꯦ ꯏꯪꯅ ꯆꯤꯡꯅ ꯦ ꯑꯃꯨꯛꯁꯨ ꯁꯥꯕ꯭ꯔꯥ ꯀꯞꯅꯤꯡꯉꯛꯄ꯭ꯔꯅꯦ ꯅꯨꯡꯗꯥꯡꯒꯨꯝꯕꯒꯁꯨ ꯀꯣ ꯑꯩꯗꯣ ꯏꯪꯅꯤꯡꯉꯥꯏ ꯍꯥꯏꯔꯗꯤ ꯑꯃ ꯏꯪꯕ ꯁꯤꯖꯤꯟꯅꯕꯗꯣ
ꯀꯩꯅꯣ ꯏꯪꯕ ꯁꯤꯖꯤꯟꯅꯕꯗꯣꯗꯤ
ꯑꯦꯁꯤ ꯑꯗꯨꯒꯨꯝꯕꯗꯣ ꯍꯥꯞꯇꯦꯕ ꯑꯗꯨꯒꯤ ꯑꯩꯗꯣ ꯌꯥꯝ ꯁꯥꯏꯕ ꯑꯗꯨꯒꯤ
ꯄꯦꯟꯗꯤ ꯂꯩꯇ꯭ꯔꯣ
ꯑꯗꯨꯕꯨꯗꯤ ꯑꯁ ꯆꯠꯅꯗ꯭ꯔꯤꯃꯦ ꯑꯗꯨꯐꯥꯎ ꯀꯨꯂꯔꯗꯤ ꯂꯩꯌꯦꯕꯀꯣ ꯃꯔꯛ ꯃꯔꯛꯇ ꯑꯗꯨꯐꯥꯎ ꯏꯪꯗ꯭ꯔꯕꯅꯤꯃꯦ ꯀꯩꯃꯛꯇ ꯁꯥꯕ꯭ꯔꯥ ꯀꯥ ꯀꯥ ꯀꯥꯒꯤ ꯀꯩ ꯍꯥꯏꯗꯅꯣ ꯑ ꯆꯦꯛꯅ ꯁꯦꯝꯕꯒꯤ ꯑ ꯋꯥꯜꯗꯣ
ꯑꯥ
ꯂꯣꯏꯅ ꯁꯥꯒꯠꯈꯤꯅꯤ ꯐꯃꯨꯡ ꯂꯩꯇꯕꯅꯤꯅ ꯐꯃꯨꯡꯗꯨꯁꯨ ꯇꯨꯝꯗꯦꯕꯅꯤꯅ ꯃꯈꯥꯁꯨ ꯁꯥꯒꯠꯈꯤꯅꯤ ꯃꯊꯛꯇ ꯀꯩꯁꯨ ꯁꯥ ꯟ ꯋꯥ ꯇ ꯍꯗ꯭ꯔ ꯃꯅꯦ
ꯅꯪ ꯃꯊꯗ ꯂꯩꯔꯤꯔꯣ
ꯍꯣꯏ ꯑꯩ ꯏꯊꯟꯇ ꯂꯩꯔꯦ ꯍꯟꯗꯛꯇꯤ
ꯀꯩ ꯏꯥꯡ ꯊꯣꯡꯗꯣꯏꯔꯣ ꯑꯗꯨꯗꯤ
ꯍꯣꯏ ꯈꯥꯎꯗꯦꯗ
ꯅꯪ ꯆꯔꯥꯒ ꯍꯦꯜꯂ ꯂꯩꯔꯝꯗꯧ ꯃꯥꯜꯂꯦ ꯃꯦꯒꯤ ꯇꯪꯅꯒ ꯇꯣꯛꯑꯒꯔ
ꯑꯗꯨꯃꯥꯏꯅ ꯇꯧꯈ꯭ꯔꯦ ꯑꯁ ꯁꯥꯕꯒꯤꯀꯣ ꯆꯥꯛꯁꯨ ꯑꯗꯨ ꯑꯗꯥꯁꯨ ꯍꯥꯎꯗ꯭ꯔꯦꯕꯀꯣ ꯑꯗꯨꯗꯒꯤ ꯋꯥꯃꯗꯤ ꯑꯗꯨꯝ ꯊꯣꯡꯉꯦ ꯃꯔꯛ ꯃꯔꯛꯛꯇꯗꯤ ꯑꯗꯨꯒꯨꯝꯕꯗꯣ ꯃꯦꯒꯤ ꯍꯧ ꯍꯧꯔꯒ ꯑꯗꯨ ꯆꯥꯔꯦ
ꯄꯥꯏꯩꯅ ꯏꯇꯩꯗꯣ
ꯑ ꯀꯣ ꯀꯣꯁꯨ ꯇ ꯂꯝꯅꯤ ꯅ ꯊꯟꯗꯅꯤꯁꯨ
ꯍꯣꯏ ꯆꯥꯛ ꯌꯦꯟꯖꯥꯡ ꯊꯣꯡꯉꯁꯨ ꯃꯍꯥꯎ ꯁꯨꯡꯂꯩ ꯂꯩꯇꯕꯗꯣ ꯁꯥ ꯉꯥꯒꯨꯝꯕꯁꯨ ꯍꯥꯎꯗꯦꯕꯀꯣ ꯑꯇꯣꯞꯄ ꯃꯤ ꯌꯥꯝꯃꯒ ꯑꯣꯏꯔꯗꯤ ꯐꯕ
ꯅꯪ ꯅꯃꯥꯟꯅꯕꯤ ꯑꯗꯨꯗ ꯑꯝꯇ ꯂꯥꯛꯇ꯭ꯔꯕ
ꯀꯃꯥꯏꯗꯨ ꯊꯕꯛ ꯊꯕꯛ ꯊꯕꯛꯇꯣ ꯀꯩꯅꯣꯝ ꯇꯧꯕꯅꯤꯅ ꯃꯥꯏ ꯊꯕꯛ ꯃꯐꯝ ꯅꯛꯄꯗꯣ ꯂꯩꯅꯤ ꯅꯤꯡꯉꯛꯈꯣꯏꯁꯤꯅ ꯑꯩꯁꯨ ꯑꯩ ꯅꯛꯄ ꯂꯩꯅꯤꯡꯉꯤ ꯃꯁꯨ ꯃꯥ ꯅꯛꯄ ꯂꯩꯅꯤꯡꯉꯤ ꯑꯗꯨꯕꯒꯤ ꯃꯁꯥ ꯃꯁꯥꯒꯤ ꯑꯣꯏ ꯀꯕꯤꯗ ꯍꯥꯏꯕꯗꯤ ꯆꯠꯊꯣꯛ ꯆꯠ ꯆꯠꯊꯣꯛ ꯆꯠꯁꯤꯟꯒꯤ ꯀ ꯑ ꯃꯅꯥꯁꯨ ꯀꯣ ꯌꯥꯃꯅꯒ ꯌꯥꯝꯒꯗꯕ ꯑꯗꯨꯒꯤ ꯄꯨꯟꯅ ꯂꯩꯔꯒ ꯍꯣꯏ ꯇꯪꯈꯥꯏ ꯇꯪꯈꯥꯏꯕꯨꯗꯤ ꯄꯤꯔꯦ ꯑꯗꯣ ꯑꯃꯨꯛ ꯆꯠꯊꯣꯛ ꯆꯠꯁꯤꯟꯒꯤꯁꯨ ꯑꯃꯨꯛ ꯇꯥꯕ ꯑꯗꯨ ꯑꯣꯏꯔꯗꯤ ꯀꯩꯅꯣꯝ ꯇꯧꯕ ꯀꯣ ꯑꯗꯨꯗꯒꯤ ꯃꯁꯥ ꯃꯁꯥꯒꯤ ꯑꯣꯏ ꯌꯥꯅꯕꯗ ꯑꯗꯨꯃꯥꯏꯅ ꯂꯩꯈ꯭ꯔꯕꯅꯦ ꯁꯨꯃꯥꯏꯅ ꯇꯧꯕ ꯃꯐꯝꯗꯣ ꯑꯩ ꯂꯩꯕꯗꯨꯒ ꯂꯥꯞꯄꯅꯤꯡꯕꯀꯣ ꯑꯗꯨ ꯑꯣꯏꯕꯒꯤ ꯀꯨꯏꯔꯦꯅ ꯊꯦꯡꯅꯅꯕ ꯊꯥ ꯑꯅꯤ ꯑꯍꯨꯝ ꯃꯔꯤ ꯁꯨꯔꯦ
ꯅꯪ ꯃꯊꯟꯗ ꯍꯤꯡꯉꯝꯃꯕꯅꯤꯅꯦ
ꯍꯣꯏꯗꯁ ꯃꯔꯥꯡ ꯃꯔ ꯑꯗꯨꯗꯤ ꯌꯥꯝꯅ ꯅꯨꯡꯉꯥꯏꯇꯕꯅꯦ ꯂꯩꯕ ꯌꯨꯝ ꯅꯤꯡꯁꯤꯡꯕꯒꯨꯝꯕ ꯃꯌꯥꯝ ꯇꯧꯕꯨꯀꯣ ꯂꯩꯩꯁꯥꯕꯤ ꯑꯣꯏꯕꯅꯤꯅ ꯄꯥꯈꯪ ꯑꯣꯏꯔꯤꯗꯤ ꯈꯔ ꯐꯥꯗꯕ
ꯍꯣꯏ ꯑ ꯅꯥꯔꯛꯑꯀꯥꯟꯗꯁꯨ ꯅꯪ
ꯍꯣꯏ ꯑꯁ ꯅꯕꯁꯦ ꯑꯁ ꯌꯥꯝ ꯅꯥꯕꯗꯤ ꯑꯣꯏꯗꯦꯕꯀꯣ ꯑꯗꯨ ꯑꯣꯏꯔꯁꯨ ꯑ ꯁꯥꯃꯟꯗꯒꯤ ꯆꯣꯀꯣꯛ ꯆꯤꯄꯣꯛꯀꯨꯝꯕꯗꯤ ꯃꯌꯥꯝ ꯇꯧꯋꯦꯕꯀꯣ ꯅꯨꯡꯁꯥ ꯆꯥꯗ꯭ꯔꯁꯨ ꯁꯨ ꯁꯝꯕꯒꯤ ꯖꯣꯕ ꯀꯣꯛꯂꯛꯄ ꯑꯗꯨꯃꯥꯏꯅ ꯃꯌꯥꯝ ꯇꯧ ꯕ ꯑꯔꯨꯕ ꯑꯇꯣꯞꯄꯗꯤ ꯊꯣꯏꯗꯣꯛꯅ ꯅꯥꯗꯦꯕꯀꯣ ꯃꯔꯣꯛ ꯆꯥꯃꯟꯕꯒꯤ ꯄꯨꯛ ꯏ ꯌꯥꯗꯕꯗꯤ ꯃꯌꯥꯝ ꯇꯧ ꯈ
ꯌꯥ ꯇꯗꯗꯤꯗ ꯀꯩꯗꯪ ꯊꯣꯡꯗꯗꯔ
ꯈꯪꯗꯦ ꯑꯂꯨꯒ ꯈꯥꯃꯦꯟꯒ ꯂꯩꯌꯦ ꯑꯣ ꯑꯃꯨ ꯁꯣꯡꯗꯣꯏꯔꯥ ꯈꯪꯗꯦꯗ ꯇꯞꯅ ꯊꯣꯡꯉꯤꯅꯤꯗ ꯍꯧꯒꯠꯄꯒ ꯀꯨꯏꯗ꯭ꯔꯦꯅꯦ ꯎ ꯅꯣꯏꯗꯤ ꯀꯩ ꯌꯦꯤꯟꯖꯥꯡ ꯊꯣꯡꯉꯦ
ꯑꯩꯈꯣꯏ ꯃꯥ ꯊꯔꯣꯏ ꯊꯣꯡꯈꯤꯕꯅꯤ
ꯑꯣ ꯆꯥꯟꯗ꯭ꯔꯤ
ꯁꯥꯗ꯭ꯔꯤꯗꯥꯏ
ꯑꯥ
ꯇꯨꯝꯗꯕꯒ ꯋꯥꯏꯌꯦ
ꯍꯥꯥ
ꯉꯔꯥꯡꯗꯣ ꯇꯨꯝꯗꯕꯅꯦꯕ ꯋꯥꯏ
ꯑꯣ ꯀꯅꯣꯝ ꯌꯦꯡꯕ꯭ꯔꯥ
ꯀ ꯑꯥ ꯌꯦꯡꯗꯤꯗ
ꯑ
ꯍꯥꯏꯐꯦꯠ ꯍꯥꯏꯐꯦꯠ ꯄꯨꯂꯩ ꯆꯪꯉ ꯆꯪꯉꯒꯦ ꯑꯇꯣꯞꯄ ꯅꯪꯗꯤ ꯌꯦꯡꯕ꯭ꯔꯣ
ꯑꯩꯗꯤ ꯌꯦꯡꯗꯦ ꯉꯁꯤ ꯉꯔꯥꯡ ꯅꯨꯡꯗꯥꯡꯗꯤ ꯌꯦꯡꯗꯦ ꯉꯁꯤꯗꯤ ꯌꯦꯡꯁꯤꯔꯥ ꯈꯜꯂꯤꯅꯦ ꯑꯗꯣ ꯈꯪꯗꯦ
ꯍꯣꯔ ꯂꯨꯉꯥꯜꯂꯝꯗꯥꯏꯗꯅ ꯀꯩꯅꯣꯝꯃ ꯂꯩꯗꯥꯏꯅꯦ ꯑꯗꯨꯗꯤ ꯅꯨꯡꯉꯥꯏꯕ ꯃꯥꯜꯂꯦ
ꯅꯣꯡꯉꯥꯜꯂꯝꯗꯥꯏꯗ ꯑꯍꯣꯏ ꯍꯌꯦꯡ ꯉꯁꯤꯁꯨ ꯅꯣꯡꯉꯥꯜꯂꯝꯗꯥꯏꯗ ꯑꯃ ꯃꯤꯡ ꯆꯠꯄꯗꯣ ꯅꯝꯕꯔ ꯇꯔꯦꯠ ꯄꯨꯣꯛꯕ ꯅꯨꯄꯥꯗꯣ ꯃꯣꯏ ꯁꯅꯥꯒꯤꯅꯤ ꯍꯥꯏꯕꯒꯨꯝ ꯈꯤꯇꯪ ꯇꯥꯕꯒꯨꯝꯕ ꯇꯧꯋꯦ ꯈꯪꯗꯦ ꯑꯗꯨꯗꯥꯏꯗ ꯌꯦꯡꯉ ꯁꯣ
ꯄꯨꯡ ꯃꯔꯤꯒ ꯃꯔꯤ ꯃꯈꯥꯏꯗ ꯂꯩꯌꯦ
ꯑꯣ ꯇꯨꯝꯐꯝ ꯆꯥꯐꯝ ꯈꯪꯗ꯭ꯔꯤꯅꯦ ꯃꯣꯏ ꯌꯦꯡꯕꯗ
ꯑꯗꯨꯗꯦ
ꯎꯝ
ꯆꯂꯣ ꯊꯤꯁ
ꯑꯥ ꯃꯄꯥꯟ ꯂꯝꯗ ꯂꯩꯕ ꯂꯩꯁꯥꯕꯤ ꯑꯃ ꯑꯗꯨꯗꯤ ꯐꯖꯅ ꯌꯦꯡꯉꯨ ꯃꯥꯅꯤꯅꯦ ꯑ ꯃꯣꯏꯗꯤ ꯍꯣꯏ ꯄꯣꯛꯄꯁꯤꯡꯗꯣ ꯑꯜꯃꯣꯏꯗꯣ ꯄꯣꯛꯑꯦ ꯌꯥꯝ ꯅꯨꯡꯁꯤꯌꯦ ꯍꯥꯏꯅ ꯅꯍꯥꯟ ꯀꯩꯅꯣ ꯀꯩꯅꯣꯖꯄꯥꯟ ꯑꯩꯈꯣꯏꯒꯤ ꯌꯦꯡꯉꯨꯗ ꯃꯥ ꯀꯞꯄꯦ ꯀ ꯇꯧꯔꯛꯄꯅꯤꯅꯦ ꯃꯥꯥꯏꯅꯣ
ꯍꯣꯏ ꯑꯁ ꯑꯗꯨꯐꯧꯇꯤ ꯑꯩ ꯌꯦꯡꯗ꯭ꯔꯁꯨ ꯅꯨꯡꯁꯤꯌꯦꯦ
ꯍꯣꯏ ꯑꯩ ꯑꯩꯕꯨꯗꯤ ꯑꯗꯨꯗ ꯌꯦꯡꯕꯀꯣ ꯂꯣꯏꯗ꯭ꯔꯤ ꯐꯥꯎ ꯑꯗꯨꯑꯣꯏꯗꯤ ꯃꯣꯏꯗ ꯌꯦꯡꯉꯤꯕꯒ ꯀꯩꯅꯣ ꯌꯥꯝꯅ ꯅꯤꯡꯕ ꯇꯤꯝꯒ ꯁꯥꯟꯅꯕꯅꯤꯅ ꯑꯩꯗꯣ ꯌꯦꯡꯅꯤꯡꯕ ꯐꯥꯎꯕꯗꯣ ꯑꯗꯨꯃꯥꯏꯅ ꯇꯧꯋꯕꯀꯣ ꯑꯗꯨ ꯑꯣꯏꯕꯒꯤ ꯌꯦꯡꯉꯦ ꯍꯣꯏ ꯅꯨꯡꯕꯨꯗꯤ ꯅꯨꯡꯁꯤꯌꯨꯀꯣ ꯃꯣꯏꯗꯣ
ꯑꯁꯃꯨꯁꯤ ꯍ ꯀꯞꯅꯤ ꯍ
ꯍꯣꯏ ꯀꯦꯃꯨꯁꯨ ꯀꯞꯄ꯭ꯔꯣ ꯍꯥꯏꯗ ꯍꯥꯏꯗꯤ ꯑꯩꯗꯤ ꯀꯞꯄꯗꯤ ꯀꯞꯇꯦ ꯍꯥꯏꯗꯤ ꯑꯩꯗꯤ ꯀꯞꯇꯦ ꯀꯞꯇꯦ ꯑꯗꯣ ꯅꯨꯡꯉꯥꯏꯇꯕ ꯐꯥꯎꯕꯗꯣ ꯑꯩꯈꯣꯏꯁꯨ ꯃꯤꯑꯣꯏꯕ ꯑꯣꯏꯕꯅꯤꯅ ꯑꯗꯨꯃꯥꯏꯅ ꯐꯥꯎ ꯑꯣꯏꯕꯀꯣꯁꯤꯅ ꯃꯥꯗꯤ ꯐꯖꯅ ꯀꯞꯄ ꯃꯥꯜꯂꯦ
ꯏꯦ
ꯍꯣꯏ ꯍꯣꯏꯗ ꯎꯝ ꯌꯥꯝ ꯋꯥꯅ ꯇꯧꯔꯒ ꯉꯝꯗꯕꯤꯗꯣ ꯃꯣꯏꯗ ꯄꯣꯛꯑꯒ ꯑꯃꯨꯛ ꯆꯠꯈ꯭ꯔꯕꯗꯨꯣ ꯍꯣꯏ ꯃꯣꯏꯗꯤ ꯀꯩ ꯍꯥꯏꯔꯤꯅꯣ ꯑꯗꯨꯝ ꯄꯣꯛꯑꯒ ꯂꯥꯛꯈ꯭ꯔꯕꯅꯤꯅ ꯑꯩꯗꯤ ꯌꯥꯝꯅ ꯉꯝꯒꯅꯤ ꯍꯥꯏꯕꯒꯤ ꯊꯥꯖꯕ ꯂꯩꯇꯦ ꯕꯀꯣ ꯃꯣꯏꯗ ꯑꯗꯨꯒꯤ
ꯑꯩꯁꯨ ꯑꯗꯨꯃꯥꯏꯅꯗꯤ ꯈꯜꯂꯦꯕ ꯑꯗꯨ ꯑꯣꯏ ꯇꯔꯁꯨ ꯃꯑꯣꯡꯗꯨꯗꯤ ꯌꯥꯝ ꯅꯨꯡꯁꯤ ꯌꯥꯝ ꯅꯨꯡꯉꯥꯏꯇꯕ ꯑꯃ ꯀꯣꯛꯇ꯭ꯔꯥ ꯃꯣꯏꯒꯤꯗꯣ ꯃꯣꯏ ꯀꯣꯔꯁꯇꯗꯣ
ꯑꯁ ꯃꯤꯅꯤꯠ ꯑꯃꯐꯥꯎ ꯌꯧꯗꯔꯤꯉꯩꯗ ꯑꯃꯨꯛ ꯇꯧꯕꯒꯤꯅꯦ
ꯑꯣ
ꯑ ꯃꯒ ꯂꯩꯁꯕꯤ ꯑꯃꯅ ꯑꯃ ꯑꯃꯨꯛ ꯖꯒꯣꯏ ꯁꯥꯔꯒ ꯊꯥꯒꯠꯄꯅ ꯕꯥꯗ ꯎꯕ꯭ꯔꯥ ꯔꯤꯜꯁ ꯒꯤ ꯇꯥꯏꯅ ꯊꯥꯒꯠꯃꯟꯕ ꯑꯗꯨꯅ ꯀꯣꯗ ꯀꯌꯥꯃꯨꯛꯁꯨ ꯍꯩꯅꯗꯕ꯭ꯔꯥ ꯑꯩꯁ ꯌꯥꯝ ꯍꯩꯅꯅꯦꯗꯣ ꯅꯨꯄꯥꯗꯣ ꯍ ꯍꯣ ꯍꯣꯣꯏ ꯃꯁꯛꯇꯨꯒ ꯑ ꯑ ꯌꯥꯝ ꯍꯥꯏꯅꯗꯦ ꯃꯣꯏꯒꯤ ꯀꯩꯅꯣꯣꯝꯁꯨ ꯌꯥꯝꯅ ꯁꯥꯊꯤꯌꯦ ꯃꯣꯏꯗꯣ ꯃꯤꯅꯨꯡꯁꯤ ꯂꯩꯇꯕꯒꯤ ꯇꯥꯔꯁꯨ ꯑꯗꯨ ꯌꯥꯝ ꯇꯧꯋꯦ
ꯈꯪꯗꯦ ꯑꯩꯗꯤ ꯍꯩꯅꯗꯦ ꯑꯗꯨꯣ ꯃꯤꯅꯗꯤ ꯅꯨꯄꯤ ꯈꯔꯅꯗꯤ ꯉꯥꯎꯅꯕꯤꯒ ꯇꯧꯋꯦꯉꯣ ꯃꯥꯗꯣ
ꯏꯁꯁ ꯑꯩꯗꯤ ꯍꯩꯅꯗꯦ ꯀꯩꯅꯣꯝ ꯀꯩꯅꯣꯝ ꯈꯣꯏꯒꯤ ꯐ꯭ꯔꯥꯟꯁ ꯈꯣꯏꯒꯤꯗ ꯂꯩꯕ ꯅꯨꯄꯥꯗꯣ ꯑꯗꯨ ꯍꯣꯏ ꯑꯗꯨ ꯅꯨꯄꯥꯗꯨꯅ ꯍꯦꯟꯅ ꯐꯩꯗ ꯑꯗꯨꯝ
ꯑꯁ ꯑꯗꯨꯗꯤ ꯃꯃꯥꯡ ꯃꯃꯥꯡꯒꯤꯗꯣ ꯃꯃꯥꯡꯗ ꯇꯧꯕꯗꯣ ꯑꯗꯨꯗꯒꯤꯅꯦ ꯑꯩꯅ ꯃꯥꯡ ꯊꯥꯡꯉꯒ ꯅꯨꯡꯁꯤꯈ꯭ꯔꯤꯁꯦꯁ
ꯑꯩ ꯑꯩ ꯏꯗꯤ ꯃꯉꯥꯗ ꯄꯥꯝꯃꯛꯄꯁꯦ ꯀꯩꯅꯣꯝꯗ ꯑ ꯀꯩꯅꯣꯝ ꯖꯤ ꯐꯥꯏꯚꯇ ꯀꯩꯅꯣꯝ ꯇꯧꯕꯗꯣ ꯑꯦꯠꯁꯀꯨꯝꯕ ꯊꯣꯛꯄ ꯇꯧꯕꯗꯣ ꯑꯦꯠꯁꯇ꯭ꯔꯥ ꯍꯥꯏꯔꯚꯔꯇ ꯑꯦꯗꯚꯔꯇꯥꯏꯁꯃꯦꯟ ꯍꯥꯏꯔ ꯑꯗꯨꯃꯥꯏꯅ ꯊꯣꯛꯄ ꯀꯥꯟꯗ
ꯃꯥ ꯅꯣꯛꯑꯒ ꯀꯩꯅꯣꯝ ꯇꯧꯕꯗ ꯑꯗꯨꯗꯣ ꯌꯥꯝꯅ ꯀꯩꯅꯣ ꯃꯤꯅꯨꯡꯁꯤ ꯂꯩꯕ ꯁꯛꯗꯣ ꯎꯕꯀꯣ ꯑꯁ ꯑꯩꯅ ꯃꯇꯝꯗꯅꯦ ꯍꯟꯗꯛ ꯈꯛꯇꯅꯦ ꯃꯉꯣꯟꯗ ꯀꯩꯅꯣ ꯑꯦꯇꯦꯟꯁꯟ ꯐꯪꯕꯁꯤ ꯃꯥꯒꯤ ꯅꯍꯥꯟ ꯑꯗꯨꯗꯤꯗꯤ ꯄꯥꯟꯗꯦ ꯄꯥꯟꯗꯦ ꯃꯨꯁꯨꯝ ꯃꯣꯨꯔꯒ ꯃꯁꯛ ꯊꯤꯌꯦꯦ ꯇꯧꯔꯒꯗ ꯐꯖꯅ ꯀꯟꯅ ꯌꯦꯡꯍꯧꯅꯦꯦꯕ ꯑꯗꯒꯤ ꯍ ꯍꯣꯏ ꯑꯗꯨꯒꯤ ꯍꯣꯏ ꯍꯩꯁꯨ ꯍꯩꯀꯣ ꯃꯥꯁꯨ
ꯑꯥ
ꯑꯥ
ꯃꯥꯅꯍꯥꯟ ꯃꯣꯔꯣꯛ ꯀꯩꯅꯣ ꯐꯪꯉꯤꯗꯨꯗꯤ ꯒꯣꯜꯗꯟ ꯨꯠ ꯐꯪꯕꯅꯦ
ꯍꯣꯏ ꯀꯩꯅꯣꯝꯗꯣ ꯅꯥꯏꯃꯔꯗ ꯃ ꯊꯣꯛꯄ ꯃꯥꯜꯂꯦꯀꯣ ꯆꯪꯅꯤꯦꯀꯣ ꯅꯍꯥꯟꯗꯣ
ꯍꯣꯏ ꯁꯦꯛꯅꯤꯡ ꯁꯦꯛꯅꯤꯡ ꯇꯧꯔꯒ
ꯑꯣ ꯈꯪꯗꯦ ꯃꯈꯣꯡꯁꯦ ꯃꯌꯥꯝ ꯃꯌꯥꯝ ꯁꯣꯛꯍꯜꯂꯤꯅꯦ ꯃꯥꯁꯦ ꯑꯗꯨꯝ ꯃꯈꯣꯡ ꯁꯣꯛꯅ ꯂꯩꯅꯤ ꯃꯥꯗꯤ
ꯣꯌꯂꯔ ꯃꯥꯟꯕ꯭ꯔ ꯈ ꯂꯤ
ꯌꯦꯗꯗꯦ ꯎ
ꯅꯣꯏꯒꯤꯗꯤ ꯍꯥꯏꯔꯛꯇ꯭ꯔꯤ ꯍꯣ ꯊꯕꯛ ꯇꯧꯅꯤꯡꯉꯥꯏ
ꯑꯩ ꯇꯧꯅꯤꯡꯗ꯭ꯔꯦ
ꯇꯑ
ꯑꯩ ꯇꯧꯅꯤꯡꯗ꯭ꯔꯤ ꯌꯥꯝ ꯇꯜꯂꯦ
ꯑꯁ ꯐꯖꯅ ꯏꯪꯅ ꯆꯤꯛꯅ ꯂꯩꯊꯣꯛꯄꯣꯗ
ꯈꯪꯗꯤ ꯌꯥꯝ ꯇꯜꯂꯦ ꯍꯥꯏꯒ
ꯁꯤꯗꯕꯤꯗꯕ ꯐꯖꯅ ꯂꯩꯗꯨꯗꯤ
ꯃꯥꯕꯨꯗꯤ ꯀꯩꯅꯅꯦ ꯑꯁ ꯑꯁ ꯑꯁ
ꯎꯝ ꯀ ꯀꯖꯦ ꯇꯄ ꯀꯂꯥꯏꯔ ꯉꯥꯏꯈꯣ ꯑꯃꯨꯛꯀ ꯂꯥꯏꯔꯤꯍꯦ ꯃꯥꯗꯣ ꯑꯥ ꯀꯣꯏꯅꯤꯡꯉꯥꯏ ꯍꯧꯔꯛꯄ ꯋꯥꯅꯤꯅ
ꯀꯅꯥꯅꯣ ꯑ
ꯊꯕꯤ ꯑꯋꯥꯗꯣ
ꯀ ꯀꯥꯏ ꯀꯣꯏꯕꯒꯦ
ꯈꯪꯗꯦ ꯀꯥꯏꯗ ꯑꯗꯨꯗ ꯀꯣꯏꯔꯨꯁꯦ ꯈꯣꯠꯂꯤꯁꯦ ꯇꯧꯔꯛꯑꯦ ꯑꯗꯨꯗꯒꯤ ꯑꯩ ꯀꯩꯅꯣꯝ ꯊꯥꯔꯛꯀꯦꯀꯣ ꯌꯦꯡꯉꯨꯀꯣ
ꯍꯣꯏ
ꯀꯩꯅꯣꯝꯃ ꯊꯥꯔꯀꯦ
ꯊꯥꯎꯣ ꯊꯥꯎꯣ
ꯑꯣꯥ
ꯎꯝ ꯎꯝ
ꯎꯕ꯭ꯔꯥ ꯑꯩ ꯀꯩꯅꯣꯝ ꯊꯥꯕꯤꯕꯅꯦꯕꯀꯣ
ꯑꯥ ꯎꯏꯦ ꯑꯣꯏꯏꯌꯦꯦ
ꯑꯣ ꯑꯗꯨꯅꯦꯕ
ꯑꯩ ꯑꯩ ꯑꯩꯁꯨ ꯊꯥꯔꯛꯀꯦꯡꯉꯣ
ꯍꯣꯏ ꯍꯣꯏ